ꯍꯜꯂꯣ
ꯑꯧ
ꯍꯜꯂꯣ ꯍꯜꯂꯣ
ꯍꯜꯂꯣ ꯇꯥꯔꯕꯣ ꯇꯥꯕꯤꯔꯕꯣ ꯑ ꯍꯧꯖꯤꯛꯀꯥꯟ ꯍꯧꯖꯤꯛꯀꯥꯟꯁ ꯀꯃꯥꯏ ꯀꯃꯥꯏ ꯇꯧꯕꯔꯤꯒꯦ
ꯁꯤꯀꯥꯟꯁꯦ ꯑ ꯄꯨꯡꯂꯩꯗ ꯂꯩꯔꯤ ꯀꯔꯤ ꯑꯍꯦꯟꯕ ꯇꯧꯅꯤꯡꯉꯥꯏ ꯂꯩꯇꯕꯅꯤꯅ ꯊꯕꯛ ꯆꯠꯂꯦ ꯍꯜꯂꯛꯑꯦ ꯇꯃꯦ ꯆꯥꯔꯦ
ꯑꯗꯨꯅꯤ ꯄꯥꯡꯂꯩ ꯄꯥꯡꯪꯂꯩ ꯄꯪꯂꯩ ꯃꯔꯩꯏꯕ ꯑꯗꯨꯅꯦꯕ
ꯃꯥꯅꯦ
ꯑꯍꯦꯟꯕ ꯎꯝ ꯑꯩꯈꯣꯏ ꯁꯤꯗꯗꯤ ꯀꯩ ꯑꯍꯦꯟꯕ ꯇꯧꯔꯨꯅꯤ
ꯏꯃꯥꯅꯦ ꯇꯧꯅꯤꯡꯉꯥꯏ ꯀꯩꯁꯨ ꯂꯩꯇꯦ
ꯎꯝ ꯆꯥꯛ ꯏꯁꯤꯡ ꯆꯥꯔꯕꯣ
ꯏꯥꯛ ꯏꯁꯤꯡ ꯆꯥꯗ꯭ꯔꯤ ꯍꯧꯖꯤꯛꯀꯥꯟꯁꯤꯕꯨ ꯆꯥꯛ ꯏꯁꯤꯡꯁꯦ ꯀꯩ ꯆꯥꯛꯗꯤ ꯍꯥꯎ ꯍꯥꯎꯕꯤꯔꯤꯒꯦ
ꯈꯔ ꯑꯆꯝꯕꯅ ꯍꯥꯎꯇ꯭ꯔꯣ ꯑꯩ ꯋꯥꯈꯟꯗꯗꯤ ꯑꯆꯝꯕꯅ ꯍꯥꯎ ꯃꯥꯜꯂꯦ ꯑꯆꯝꯕ ꯀꯥꯡꯁꯣꯏꯒꯨꯝꯕ ꯀꯥꯡꯉꯨꯒꯨꯝꯕ ꯂꯩꯗꯅꯀꯣ ꯑꯗꯨꯒꯨꯝꯕꯅ ꯁꯧꯒ꯭ꯔꯤꯒꯨꯝꯕ ꯁꯧꯒ꯭ꯔꯤꯒ ꯀꯥꯡꯉꯨꯒꯒ ꯇꯧꯔꯒ
ꯎꯝ
ꯅꯣꯡ ꯐꯥꯗꯣꯛ ꯁꯥꯒꯨꯝꯕ ꯏꯟꯁꯥꯡ ꯑꯍꯥꯎꯕ ꯑꯃ ꯌꯥꯟꯕ
ꯑꯧ ꯑꯗꯨ ꯅꯨꯡꯉꯥꯏꯗꯦ ꯑꯍꯥꯎ ꯊꯥꯎꯒ ꯐꯖꯗ ꯁꯝꯕꯁꯨ ꯅꯨꯡꯉꯥꯏꯇꯦ ꯍꯧꯖꯤꯛꯇꯤ ꯁꯥꯔꯒ ꯁꯥꯕꯅꯦ
ꯃꯥꯅꯦ ꯑꯝ ꯊꯥꯎ ꯍꯥꯏꯁꯤ ꯐꯠꯇ꯭ꯔꯦꯅꯦ ꯍꯧꯖꯤꯛ ꯌꯥꯝꯅ ꯑ ꯍꯛꯆꯥꯡꯁꯤꯁꯨ ꯌꯥꯝ ꯆꯥꯎꯈꯠꯂꯦꯕꯀꯣ
ꯑ
ꯑꯗꯨ ꯂꯣꯏꯅ ꯃꯌꯥꯝꯁꯦ ꯂꯣꯏ ꯍ ꯂꯣꯏ ꯆꯥꯎꯈꯠꯅꯔꯦꯕ ꯍꯧꯖꯤꯛꯁꯦ
ꯆꯥꯎꯈꯠꯅꯔꯤꯦꯗ ꯃꯤ ꯑꯗꯨꯝ ꯍꯧꯖꯤꯛꯀꯥꯟꯗꯤ ꯑꯅꯝꯕꯅ ꯑꯅꯣꯏꯕ ꯂꯣꯏ ꯂꯩꯔ ꯑꯗꯣ ꯁꯝꯅ ꯍꯥꯏꯔꯕꯒ ꯉꯁꯥꯏꯒꯤ ꯆꯥꯔꯤꯕ ꯈꯣꯠꯂꯤꯕ ꯃꯌꯥꯝꯗꯣ ꯑꯗꯨꯗꯒꯤ ꯑꯦꯛꯇꯤꯚꯤꯇꯤꯁꯨ ꯋꯥꯠꯂꯛꯑꯦ
ꯎꯝ ꯑꯗꯨꯅ ꯑꯩꯁꯨ ꯏꯁꯥꯒꯤ ꯑꯣꯏꯅ ꯍꯛꯆꯥꯡꯁꯦ ꯆꯥꯎꯈꯠꯇꯅ ꯍꯧꯖꯤꯛ
ꯎꯝ ꯑꯩꯁꯨ ꯍꯟꯗꯛ ꯆꯥꯎꯈꯠꯂꯤꯅꯤ ꯀꯤꯂꯣ ꯇꯔꯥ ꯍꯦꯟꯒꯠꯂꯤꯅꯤ
ꯀꯤꯂꯣ ꯑꯩꯁꯨ ꯐꯤꯞꯇꯤꯒ ꯐꯤꯞꯇꯤꯒ ꯁꯤꯛꯁ ꯁꯚꯦꯟꯗꯒꯤ ꯁꯤꯛꯁꯇꯤ ꯁꯕꯦꯟ ꯌꯧ ꯂꯩꯔꯝꯃꯦ ꯈꯪꯍꯧꯗꯦ
ꯐꯖꯔꯦ
ꯎꯝ ꯍꯥꯏꯗꯤ ꯏꯁꯥꯅꯗꯤ ꯈꯪꯖꯗꯕꯗꯣ
ꯃꯥꯅꯦ ꯑꯗꯨꯝ ꯆꯥꯡ ꯑꯝꯗ ꯑꯗꯨꯝ ꯂꯩꯖꯕ ꯃꯥꯟꯕ
ꯎꯝ ꯑꯗ ꯏꯁꯥꯅ ꯍꯧꯖꯤꯛꯁꯦ ꯑꯗꯨꯝ ꯈꯔ ꯆꯠꯄ ꯈꯣꯠꯄ ꯑꯩꯅ ꯈꯪꯉꯛꯏꯁꯤꯅ ꯄꯨꯛ ꯊꯣꯟꯇꯣꯔꯛꯄꯗꯣ
ꯊꯣꯟꯇꯣꯔꯛꯄꯗ ꯈꯥꯡꯉꯛꯄꯗꯣ ꯑꯗꯨꯅ
ꯐꯨꯔꯤꯠ ꯀꯩꯀꯥ ꯂꯤꯜꯂꯛꯄꯗ ꯄꯣꯁ ꯇꯥꯔꯛꯇꯕ
ꯌꯥꯥꯏꯔꯛꯇꯕ ꯍꯥꯟꯅꯒꯤ ꯐꯨꯔꯤꯠ ꯆꯥꯔꯛꯇꯕ ꯈꯨꯡꯒꯧꯗꯨ ꯆꯥꯔꯛꯇꯕ ꯆꯤꯟꯁꯤꯜꯂꯛꯄ ꯇꯧꯔꯛꯄꯗꯒꯤ
ꯑꯗꯨꯅꯤ ꯇꯧꯋꯤ
ꯃꯁꯤꯗꯤ ꯌꯥꯔꯔꯣꯏꯅ ꯈꯔ ꯌꯥꯝꯅ ꯍꯦꯚꯤ ꯑꯦꯛꯁꯔꯁꯥꯏꯁꯇꯤ ꯇꯧꯕ ꯉꯝꯗꯦ ꯑꯗꯩ ꯊꯕꯛꯁꯨ ꯇꯧꯕꯅꯤꯔꯗ ꯈꯔ ꯈꯔ ꯈꯣꯡꯅ ꯆꯠꯄ ꯈꯔ ꯋꯥꯛꯀꯤꯡ ꯑꯣꯏꯅ ꯑꯌꯨꯛ ꯍꯧꯒꯠꯂꯒ
ꯑꯧ ꯋꯥꯛꯀꯤꯡ ꯌꯥꯝ ꯕꯦꯁꯅꯤꯗ
ꯈꯣꯏꯅ ꯍꯦꯚꯤ ꯑꯦꯛꯁꯔꯁꯥꯏꯁ ꯇꯧꯈꯤꯗꯕꯅꯤꯅ ꯍꯧꯖꯤꯛꯇꯤ ꯉꯝꯗ꯭ꯔꯦꯕ ꯍꯦꯚꯤ ꯑꯦꯛꯁꯔꯁꯥꯏꯁ ꯇꯧꯕꯗꯣ ꯌꯥꯝ ꯑꯀꯟꯕ ꯁꯥꯖꯦꯟ ꯇꯧꯕꯗꯣ
ꯁꯨꯝ ꯇꯧꯔ ꯇꯧꯔꯒꯕꯨꯗꯤ ꯉꯝꯃꯛꯀꯅꯦꯕ ꯑꯗꯨꯑꯣꯏꯁꯨ ꯇꯧꯈꯤꯗ꯭ꯔꯕꯅꯤꯅ
ꯊꯥꯏꯉꯥꯏꯗꯒꯤ ꯑꯗꯨꯝ ꯇꯧꯔꯒ ꯂꯥꯛꯄ ꯑꯣꯏꯔꯒꯗꯤ ꯈꯔ ꯍꯣꯏ ꯊꯥꯕ ꯆꯍꯤ ꯑꯃꯇꯪ ꯉꯥꯏꯔꯤ ꯊꯥꯗꯣꯛꯄ ꯀꯥꯏꯅꯒ ꯍꯥꯏꯕ ꯑꯣꯏꯔꯒꯗꯤ ꯇꯧꯈꯤꯕ ꯌꯥꯕ
ꯎꯝ ꯃꯥꯅꯤ
ꯑꯗꯨꯗꯒꯤ ꯏꯃꯨꯡꯅꯦꯅ ꯑꯩꯅ ꯑꯩꯅ ꯆꯥꯅꯤꯡꯕ ꯌꯦꯟꯁꯥꯡꯗꯣ ꯑꯗꯨꯝ ꯊꯣꯡꯅ ꯌꯥꯕꯄꯣꯠꯇꯦ ꯑꯗꯣ ꯑꯩꯒꯤ ꯗꯥꯏꯠꯀꯤꯅꯦꯅ ꯄꯨꯂꯞꯀꯤ ꯊꯣꯡꯕꯅꯤꯅ ꯑꯗꯨꯝ ꯑꯊꯣꯡ ꯑꯊꯣꯡ ꯆꯥꯕꯅꯤꯗꯣ ꯑꯩꯈꯣꯏ ꯃꯤꯇꯩꯒꯤ ꯑꯩꯈꯣꯏ ꯁꯤꯒꯤꯗꯤ
ꯃꯥꯅꯦ
ꯌꯥꯝꯅ ꯑꯩꯈꯣꯏꯒꯤ ꯊꯥꯛ ꯋꯥꯡꯉꯒ ꯌꯥꯝ ꯄꯥꯏꯒ꯭ꯔꯗꯤ ꯈꯪꯗ꯭ꯔꯦ
ꯑꯗꯣ ꯑꯩꯈꯣꯏꯒꯤꯗꯤ ꯑꯗꯨꯝ ꯅꯣꯡꯃ ꯅꯣꯡꯃꯒꯤ ꯊꯣꯉꯛꯄ ꯅꯣꯡ ꯅꯣꯡꯃꯒꯤ ꯊꯣꯉꯝꯃꯤꯗꯣ ꯆꯥꯊꯕꯅꯤꯅ ꯑꯗꯨꯝ
ꯃꯥꯅꯦ ꯅꯣꯡꯃ ꯅꯣꯡꯃꯒꯤ ꯅꯨꯃꯤꯠ ꯅꯨꯃꯤꯠꯇꯨꯒꯤ ꯍꯥꯏꯇꯕꯅꯤꯅ
ꯃꯥꯅꯦ
ꯎ ꯌꯥꯝꯅ ꯆꯤꯜꯍꯥꯎ ꯊꯤꯕ ꯈꯣꯠꯄꯁꯨ ꯇꯧꯕ ꯀꯥꯟꯅꯗꯦꯅ
ꯑꯗꯨ ꯆꯤꯍꯥꯎ ꯀꯥꯏ
ꯊꯣꯡꯉꯝ ꯊꯣꯡꯉꯝꯕꯗꯣ ꯑꯗꯨꯝ ꯆꯥꯔ ꯂꯣꯏꯔꯦꯕ
ꯑꯩꯈꯣꯏꯅ ꯆꯥꯡ ꯈꯔ ꯍꯟꯊꯕꯤꯔ ꯂꯣꯏꯔꯦ ꯈꯔ ꯑꯦ ꯑꯩꯈꯣꯏꯅ ꯈꯤꯇꯪ ꯍꯛꯆꯥꯡꯁꯦ ꯈꯤꯇꯪ ꯋꯦꯠ ꯍꯟꯊꯍꯟꯒꯦ ꯍꯥꯏꯔꯗꯤ ꯊꯣꯉꯝ ꯊꯣꯡꯉꯝꯕꯗꯣ ꯆꯥꯔꯒ ꯈꯤꯇꯪ ꯍꯟꯊꯕꯤꯔ ꯂꯣꯏꯔ
ꯃꯥꯅꯦ
ꯂꯩꯇꯦ
ꯑꯗꯨꯝ ꯏꯁꯥꯅ ꯇꯧꯖꯕ ꯇꯥꯕꯅꯦꯕ
ꯃꯥꯅꯤ ꯏꯁꯥꯅ ꯇꯣꯉꯥꯟꯅ ꯁꯤꯃ ꯆꯥꯒꯦ ꯅꯠꯇ꯭ꯔꯒ ꯁꯤꯃ ꯇꯧꯒꯦ ꯑꯗꯨꯗꯤ ꯏꯁꯥꯅ ꯇꯧꯖ ꯇꯥꯔꯦ ꯑꯗꯨꯗꯒꯤ ꯑꯗꯤ ꯏꯃꯨꯡꯒꯤꯗꯤ ꯄꯣꯠꯇꯨꯗꯤ ꯏꯃꯨꯡꯗ ꯊꯣꯡꯉꯤꯕ ꯆꯥꯔꯤꯕꯗꯨꯗꯤ ꯎꯄꯥꯏ ꯂꯩꯇꯦꯕ
ꯃꯥꯅꯦ
ꯆꯖꯥ ꯇꯕꯅꯦ ꯍ ꯀꯩ ꯀꯩ ꯀꯃꯥꯏ ꯀꯃꯥꯏ ꯑꯩꯈꯣꯏꯒꯤ ꯆꯥꯛꯇꯤ ꯈꯤꯇꯪ ꯊꯦꯡ ꯊꯦꯡꯅ ꯑꯗꯨꯝ ꯆꯥ ꯃꯥꯜꯂꯦ ꯑꯗꯨꯗꯤ ꯍꯧꯖꯤꯛ ꯚꯣꯛꯁꯥꯗꯦ ꯍꯥꯏꯁꯦ
ꯆꯥꯛꯇꯤ ꯊꯦꯡꯉꯦ ꯑꯩꯈꯣꯏꯗꯤ ꯄꯨꯡ ꯕꯥꯔꯣ ꯃꯈꯥꯏ ꯑꯃ ꯑꯗꯨꯋꯥꯏꯗ ꯑꯗꯨꯝ ꯑꯅꯝꯕ ꯆꯥꯏ
ꯑꯣ ꯊꯦꯡꯉꯤꯅꯦ ꯑꯗꯨꯗꯤ
ꯊ
ꯑꯩꯈꯣꯏꯒꯤꯅ ꯑꯃꯨꯛ ꯑꯌꯨꯛꯇꯗꯤ ꯈꯤꯇꯪ ꯉꯜꯂꯦ ꯄꯨꯡ ꯇꯔꯥ ꯇꯔꯥ ꯃꯈꯥꯏ ꯁ꯭ꯋꯥꯏꯐꯥꯎꯗꯒ ꯑꯗꯨꯝ ꯆꯥꯊꯣꯛꯄꯀꯣ
ꯑꯥ
ꯑꯗꯨꯗꯒꯤ ꯊꯕꯛ ꯆꯠꯂꯒꯅ ꯑꯥꯗ ꯑꯗꯨꯝ ꯆꯥꯕ ꯑꯗꯨꯒ ꯅꯨꯡꯗꯥꯡꯅ ꯈꯔ ꯊꯦꯡꯉꯤ ꯑꯌꯨꯛ ꯅ ꯉꯜꯂꯒ ꯅꯨꯡꯗꯥꯡꯅ ꯊꯦꯡꯕ
ꯑꯩꯈꯣꯏꯒꯤꯗ ꯑꯃꯨꯛ ꯑꯩ ꯅꯨꯡꯗꯥꯡꯁꯨ ꯑꯗꯨꯝ ꯑꯗꯨꯝ ꯊꯦꯡꯉꯤꯗ ꯑꯩꯈꯣꯏꯁꯨ ꯅꯨꯡꯗꯥꯡ ꯑꯌꯨꯛ ꯊ‌‌ꯦꯡꯉꯅꯤꯅ ꯅꯨꯡꯗꯥꯡ ꯑꯗꯨꯝ ꯊꯦꯡꯉꯤꯗꯅ
ꯎꯝ
ꯅꯣꯡ ꯐꯥꯇꯣꯛꯄ ꯉꯟꯕ ꯉꯟꯅ ꯆꯥꯅꯤꯡꯕ ꯅꯨꯃꯤꯠꯇꯅ
ꯃꯔꯥꯛ ꯑꯃ ꯑꯩꯈꯣꯏ ꯍꯤꯡꯒꯣꯜ ꯅꯨꯡꯒꯤ ꯃꯤꯅ ꯉꯥꯡꯅꯔꯕꯅꯤ ꯄꯨꯡ ꯇꯔꯥꯃꯊꯣꯏꯗ ꯀꯨꯀꯔ ꯀꯥꯝꯃꯦ ꯎ ꯒꯣꯡꯒꯥꯡ ꯒꯣꯡꯒꯥꯡ ꯎꯝ ꯑꯗꯨ ꯍꯥꯏꯗꯤ ꯊꯕꯛ ꯃꯌꯥꯝꯁꯤꯅ ꯏꯃꯨꯡ ꯃꯅꯨꯡꯗ ꯆꯠꯅꯔꯅꯤ ꯍꯜꯂꯛꯑꯅꯤ ꯋꯥꯕꯒꯤ ꯉꯥꯏꯍꯥꯛ ꯄꯣꯊꯥꯅꯔ ꯍꯥꯏꯅꯤꯡꯉꯩꯦ ꯡꯑꯗꯨꯗꯗꯒꯤ ꯋꯥꯔꯤ ꯑꯃ ꯀꯤꯂꯣꯝ ꯇꯧꯔꯒ ꯆꯠꯊꯣꯛꯎꯕ ꯃꯇꯝꯗꯗꯤꯦꯇ ꯌꯥꯗꯦꯕ
ꯃꯥꯅꯦ
ꯑꯗꯨꯅ ꯉꯝꯅ ꯉꯝꯅꯕ ꯄꯩꯁꯥ ꯇꯥꯟꯅꯕ ꯉꯥꯛꯇꯅꯤꯅꯀꯣ
ꯍꯣꯏ
ꯑꯗꯨꯗꯒꯤ ꯄꯨꯡ ꯇꯔꯥꯃꯥꯊꯣꯏꯗ ꯊꯣꯡꯉꯅꯤ ꯀꯥꯝꯃꯅꯤ ꯑꯗꯨ ꯂꯣꯏꯁꯤꯜꯂꯛꯑ ꯃꯇꯨꯡꯗ ꯆꯥꯕ ꯊꯛꯄ ꯄꯨꯡ ꯕꯥꯔꯣ ꯁ꯭ꯋꯥꯏꯗ ꯀꯣꯟ ꯐꯦꯡꯕꯩꯀꯣꯡꯒꯥꯡ ꯋꯥꯥꯡ ꯅꯨꯡꯗꯥꯡꯗꯅ ꯌꯥꯝ ꯍꯧꯅ ꯑꯃꯨꯛ ꯇꯥꯕꯅꯦꯕ
ꯍꯣꯏ
ꯀꯔꯤꯅꯣ ꯇꯧꯔꯤꯁꯤꯕꯨ ꯅꯨꯡꯗꯥꯡ ꯅꯨꯡꯗꯥꯡꯁꯤꯅ ꯃꯤꯅ ꯀꯣꯡ ꯉꯥꯡꯕ ꯈꯥꯡ ꯇꯧꯔꯤꯁꯤ ꯀꯔꯤꯒꯤꯅ‌ꯣ ꯉꯥꯡꯅꯔꯤꯅꯤ
ꯃꯤꯅꯗꯤ ꯁꯥꯎꯅꯤꯡꯕ ꯌꯥꯝꯅ
ꯀꯅꯥ ꯁꯥꯎꯅꯤꯡꯉ‌ꯣꯏꯗꯩꯅ‌ꯣ ꯇꯨꯝꯕ ꯀꯥꯏꯗꯣꯏꯅꯤ ꯍꯥꯏꯗꯤ ꯑꯩꯈꯣꯏꯁꯤꯅ ꯌꯥꯝꯅ ꯌꯨꯝꯊꯣꯛꯄ ꯑꯣꯏꯅ ꯇꯣꯉꯥꯟꯅ ꯂꯩꯕ ꯑ‌ꯣꯏꯗꯤ ꯐꯕ
ꯎꯝ ꯎ ꯎ
ꯗꯨꯅ ꯑꯗ ꯌꯥꯗꯦꯕ ꯑ
ꯑꯗꯨꯅ ꯃꯇꯝꯗ ꯑꯗꯨꯝ ꯃꯇꯝꯗ ꯑꯗꯨꯝ ꯆꯥꯒꯤꯕꯅ ꯐꯩꯗ ꯍꯥꯏꯗꯤ ꯑꯦꯚꯔꯦꯁ ꯃꯇꯝ ꯑꯃꯗ ꯍꯥꯏꯇꯥꯔꯦ
ꯎꯝ ꯑꯗꯨ ꯅꯥꯏꯔꯛꯇꯕꯁꯤꯅꯤ ꯇꯧꯔꯤꯁꯦ ꯑꯦꯕꯔꯦꯁ ꯃꯇꯝꯗꯣ ꯅꯥꯏꯕ ꯉꯝꯖꯕꯗꯣ
ꯑꯧ ꯑꯗꯨꯗꯅꯤ ꯐꯔꯛ ꯇꯥꯏꯁꯦ
ꯎ ꯑꯩ ꯊꯕꯛꯁꯦ ꯍꯟꯅꯔꯛꯄ ꯑꯗꯨꯗꯒꯤ ꯄꯨꯟꯅ ꯁꯨꯝ ꯆꯥꯕꯅꯤꯅ ꯃꯤꯗꯨ ꯉꯥꯏꯅꯕꯗꯣ ꯑꯦ ꯉꯥꯏ ꯉꯥꯏꯕꯤꯔꯁꯤ ꯍꯜꯂꯛꯇꯣꯔꯦ ꯍꯥꯏꯕꯁꯦ ꯑꯗꯨ ꯏꯊꯟꯗ ꯍꯦꯛ ꯆꯥꯕꯁꯨ ꯑꯃꯨꯛ ꯊꯟꯕ
ꯑꯍꯣꯏ ꯄꯨꯟꯅ ꯆꯥꯃꯤꯟꯅꯁꯤꯅ ꯅꯨꯡꯉꯥꯏꯗꯅ
ꯃꯥꯅꯦ ꯍ‌ꯣꯏ ꯊ‌ꯦꯡꯉ‌ꯦ ꯕꯥꯏ ꯑꯗꯨꯅ ꯍꯧꯖꯤꯛꯄꯨꯗꯤ ꯈꯔꯗꯤ ꯇꯧꯔꯦ ꯄꯨꯡ ꯃꯥꯄꯜ ꯇꯔꯥꯕꯨꯗꯤ ꯇꯥꯗ꯭ꯔꯦ ꯍꯧꯖꯤꯛꯇꯤ ꯊꯥꯏꯅꯗꯤ ꯊꯥꯏꯅ ꯃꯔꯛ ꯑꯃ ꯆꯍꯤ ꯑꯃꯃꯨꯛꯇꯤ ꯑꯁ ꯄꯨꯡ ꯇꯔꯥꯃꯥꯊꯣꯏ ꯅꯨꯡꯗꯥꯡꯗꯒ ꯆꯥꯔ ꯑꯗꯨꯅ ꯇꯨꯝꯃꯔꯣꯏꯗꯣ ꯍꯛꯆꯥꯡꯗꯤ ꯁꯣꯛꯏꯄ‌‌ꯣꯠꯅꯤꯗ
ꯃꯥꯅꯦ ꯍꯦꯛ ꯆꯥꯥꯁꯟꯕꯗ ꯑꯩꯗꯤ ꯐꯃꯨꯡ ꯆꯪꯒꯦ ꯍꯥꯏꯔꯛꯑꯅꯤ
ꯅꯤ ꯀ ꯑꯗꯨꯕꯨ ꯀꯥꯏꯗ ꯑꯃꯨꯛ ꯊꯣꯛꯑ ꯀꯥꯏ ꯐꯝꯃꯨꯗꯣꯔꯤꯒꯦ ꯅꯨꯡꯇꯥꯛꯅ
ꯑꯥꯎ ꯑꯗꯨ ꯑꯗꯨꯝ ꯑꯗꯨ ꯑꯗꯨꯝ ꯑꯐꯠꯇꯕ ꯑꯗꯨꯝ ꯑꯣꯠꯂꯅꯤ
ꯃꯥꯅꯦ ꯇꯨꯝꯕꯩ ꯆꯥꯡ ꯍꯥꯏꯗꯤ ꯇꯨꯝꯕꯩ ꯆꯥꯡꯁꯨ ꯋꯥꯠꯂꯅꯦꯕ ꯃꯇꯝꯁꯨ ꯂꯩꯇ꯭ꯔꯕꯅꯤꯅ
ꯃꯣꯏ
ꯕ‌ꯦꯔꯥ ꯀꯥꯏꯁꯤ
ꯇꯨꯅꯦꯅꯦ ꯑꯗꯒꯤ ꯍꯧꯖꯤꯛꯀꯥꯟꯗꯤ ꯏꯟꯖꯥꯡ ꯅꯥꯄꯤꯁꯨ ꯍꯥꯔ ꯅꯨꯡ ꯉꯥꯛꯇ
ꯐꯄꯣꯠꯇꯤꯌ‌ꯦ ꯑꯩꯈꯣꯏꯒꯤ ꯌ‌ꯦꯟꯗꯕꯧꯇ ꯁꯣꯏꯕꯗ ꯐ꯭ꯔꯦꯁ ꯂꯩꯔꯨꯔꯒ ꯕꯖꯥꯔꯗ ꯌꯦꯟꯗ ꯁꯣꯏꯕꯗꯨ ꯌꯦꯟꯕꯨꯛ ꯁꯤꯔꯤꯅꯤ
ꯑꯗꯨ ꯑꯩꯈꯣꯏꯅ ꯆꯁꯤꯜꯂꯤꯅꯦꯕ
ꯌꯥꯔꯤꯅꯦ ꯍꯥꯏꯗꯤ ꯑꯩꯈꯣꯏ ꯌꯦꯟꯒ ꯑꯩꯈꯣꯏꯒ ꯈꯦꯠꯅꯩꯗꯅꯀꯣ ꯆꯥꯎꯕꯁꯨ ꯁꯥꯡꯕꯁꯨ ꯑꯩꯈꯣꯏꯅꯗꯤ ꯈꯤꯇꯪ ꯏꯃ꯭ꯌꯨꯟꯗꯨꯣ ꯌꯦꯟꯗꯩ ꯍꯦꯜꯂꯤꯅꯦꯕ
ꯎꯝ
ꯑꯣꯔꯒꯥꯟ ꯆꯥꯎꯕ ꯍꯦꯜꯂꯤꯅꯦ ꯑꯃ ꯍꯦꯜꯂꯤꯅꯦ ꯑꯗꯨꯗꯨꯅꯅꯦꯕ ꯑꯩꯈꯣꯏ ꯈꯥꯡꯉꯤꯁꯦ ꯄꯣꯏꯖꯟꯅꯤꯗ ꯑꯩꯈꯣꯏ ꯆꯥꯔꯤꯁꯨ ꯎꯄꯥꯏ
ꯃꯥꯅꯦ ꯑꯗꯨꯅꯤ ꯇꯧꯔꯤ ꯑꯐꯕ ꯑꯝꯇ ꯌꯥꯎꯗ꯭ꯔꯦꯗ ꯌꯨꯝ ꯌꯨꯝꯗ ꯍꯤꯡꯒꯣꯜꯗ ꯊꯥꯖꯕ ꯅꯠꯇꯕ
ꯎꯝ ꯌꯨꯝꯗ ꯑꯗꯨꯗ ꯍꯥꯏꯗꯤ ꯑꯅꯝꯕꯅꯗꯤ ꯍꯤꯡꯒꯣꯟꯜꯁꯨ ꯍꯧꯖꯤꯛ ꯀꯥꯟ ꯀꯅꯥꯝ ꯂꯩꯅꯗ꯭ꯔꯦꯗꯅꯀꯣ
ꯑꯧ
ꯑꯗꯨꯅ ꯍꯧꯖꯤꯛꯁꯦ ꯑꯅꯝꯕꯅ ꯃꯌꯥꯝ ꯊꯧꯅꯔꯤꯁꯦ ꯍꯥꯏꯗꯤ ꯅꯨꯡꯁꯤꯠ ꯈꯤꯇꯅꯦꯕ ꯐ꯭ꯔꯤꯗ ꯍꯣꯜꯂꯤꯁꯦ
ꯃꯥꯅꯤ ꯃꯥꯅꯤ
ꯏꯁꯤꯡꯗꯒꯤ ꯑꯃꯗꯒꯤ ꯑꯃꯗꯒꯤ ꯑꯗꯨꯗꯒꯤ ꯃꯔꯣꯏꯗ ꯑꯣꯏꯔꯁꯨ ꯑꯃꯗ ꯑꯣꯏꯔꯁꯨ ꯍꯧꯕꯗꯩ ꯂꯣꯏꯐꯥꯎ ꯂꯩꯔꯒ ꯆꯥꯕ ꯌꯥꯎꯔꯤꯅꯦꯕ ꯎꯝ ꯏꯁꯥꯅ ꯊꯥꯖꯕꯗꯨ ꯑꯣꯏꯔꯒꯗꯤ ꯍꯡꯒꯣꯟꯁꯦ ꯍꯧꯖꯤꯛꯁꯦ
ꯊꯥꯖꯕꯗꯩ ꯆꯥꯔꯗꯤ ꯎꯝ
ꯃꯥꯅꯦ
ꯌꯨꯝ ꯌꯥꯝ ꯆꯤꯟꯅ ꯁꯥꯖꯟꯗ꯭ꯔꯕꯤꯗ ꯍꯤꯡꯒꯣꯜ ꯃꯇꯦꯛ ꯑꯃꯈꯥꯛꯄꯗꯤ ꯑꯗꯨꯝ ꯐꯩꯌꯦ ꯌꯨꯝꯗ
ꯐꯩꯌꯦ ꯑꯗꯨꯕꯨꯗꯤ ꯑꯗꯨꯅꯦ ꯍꯤꯡꯒꯣꯜ ꯂꯩꯇꯕ ꯃꯤꯅ ꯍꯤꯡꯒꯣꯜꯁꯦ ꯌꯥꯝ ꯀꯜꯂꯛꯄ ꯍꯤꯡꯒꯣꯜ ꯂꯩꯕ ꯃꯤꯅ ꯊꯧꯁꯥꯕꯤꯗꯕ
ꯎꯝ ꯃꯣꯏꯅ ꯑꯃꯨꯛ ꯊꯥꯗꯕꯤꯗ ꯑꯃꯨꯛ ꯂꯩꯕ ꯎꯝ
ꯑꯗꯨꯅꯦ ꯇꯧꯔꯤꯁꯦ ꯑ ꯃꯆꯦꯠ ꯑꯃ ꯂꯩꯖꯔꯝꯃꯗꯤ ꯀꯥꯏꯅꯀꯣ
ꯑꯗꯨꯅꯤ ꯃꯥꯥꯟꯅꯦ ꯄꯦꯟꯕ ꯅꯥꯏꯗꯦꯅꯦ ꯃꯤꯑꯣꯏꯕ ꯍꯥꯏꯁꯦ
ꯃꯥꯅꯦ
ꯑꯗꯨꯅ‌ꯦꯕ ꯇꯧꯏ
ꯅꯣꯏꯗꯤ ꯍꯤꯡꯒꯣꯜꯗꯤ ꯑꯗꯨꯝ ꯂꯩꯕ꯭ꯔꯥ ꯊ ꯀꯩꯀꯩ ꯊꯥꯅꯤꯡꯉꯥꯏ ꯈꯣꯠꯅꯤꯡꯉꯥꯏꯗꯤ
ꯑꯥꯎ ꯂꯩ ꯑꯗꯨꯕꯨꯗꯤ
ꯑꯗꯨꯅ ꯐꯩꯗ
ꯑꯧ ꯑꯗꯨꯅ ꯈꯔ ꯈꯔ ꯌꯥꯝꯕ ꯌꯥꯝꯗꯕ ꯈꯔ ꯈꯔ ꯇꯦꯛ ꯇꯦꯛ
ꯑꯩꯈꯣꯏꯁꯨ ꯂꯩꯌꯦ ꯑꯗꯨꯅ ꯊꯥꯕꯁꯦ ꯍꯟꯗꯛꯀꯤ ꯍꯋꯥꯏ ꯑꯃ ꯑꯃ ꯑꯃ ꯂꯣꯏꯅ ꯊꯥꯕ ꯌꯥꯕꯗꯤ ꯂꯣꯏ ꯊꯥꯖꯜꯂꯦ ꯆꯨꯖꯥꯛ ꯈꯔ ꯊꯥꯏ ꯑꯗꯨꯗꯒꯤ ꯑꯇꯣꯞꯄ ꯍꯤꯡꯒꯣꯜ ꯍꯥꯏꯗꯤ ꯑꯦ ꯍꯥꯏꯗꯤ ꯏꯃꯨꯡ ꯃꯅꯨꯡꯒꯤ ꯍꯟꯗꯛꯀꯤ ꯀꯌꯥ ꯕꯖꯥꯔ ꯀꯥꯟꯅꯗ꯭ꯔꯦ ꯍꯥꯏꯗꯤ ꯑꯗꯨꯝ ꯀꯩꯊꯦꯜ ꯀꯥꯗ꯭ꯔꯦ ꯁꯤꯗ ꯑꯗꯨꯝ ꯍꯤꯡꯒꯣꯜꯗꯒꯤ ꯇꯧꯔꯒ ꯑꯗꯨꯅ ꯍꯤꯡꯒꯣꯜꯗ ꯑꯗꯨꯝ ꯂꯩꯕꯁꯨ ꯉꯝꯗꯕ ꯑꯗꯨꯅ ꯌꯥꯝ ꯍꯦꯛꯇ ꯐꯕꯗꯤ ꯑꯣꯏꯗꯦ ꯍꯥꯏꯗꯤ ꯑꯩꯈꯣꯏꯅ ꯍꯥꯔ ꯅꯨꯡꯁꯨ ꯑꯃꯇ ꯆꯥꯏꯗ꯭ꯔꯕꯅꯤꯅꯀꯣ ꯑꯗꯨꯕꯨ ꯑꯗꯨꯝ ꯆꯥꯕꯗꯤ ꯌꯥꯏ ꯍꯥꯏꯇꯥꯔꯦ ꯑꯗꯨꯅ ꯍꯦꯟꯅ ꯍꯥꯎ ꯍꯥꯎꯋꯦꯕ
ꯎꯝ ꯃꯥꯏ ꯀꯩꯝꯇ ꯍꯥꯞꯇ꯭ꯔꯕꯅꯤꯅ ꯅꯦꯆꯔꯦꯜꯗ ꯇꯧꯔꯕꯅꯤꯅ
ꯎ‌ꯝ ꯑꯩꯈꯣꯏ ꯁꯤꯗ ꯊꯥꯕ ꯈꯥꯃꯦꯟꯁꯤ ꯃꯤꯅꯤꯠ ꯃꯉꯥ ꯈꯤꯇꯪ ꯉꯧꯕꯗꯣ ꯃꯨꯜꯂꯤ ꯀꯩꯅꯣ ꯕꯔ ꯄꯠꯂꯦ ꯑꯗꯨꯒ ꯕꯖꯥꯔꯗꯩ ꯂꯩꯕ ꯈꯥꯃꯦꯟ ꯑꯁꯥꯡꯕꯤꯒꯁꯦ ꯑꯁ ꯄꯨꯡꯈꯥꯏꯃꯨꯛ ꯆꯧꯔꯁꯨ ꯑꯗꯨꯝ ꯏꯁꯤꯡ ꯆꯪꯕꯩ ꯀꯩꯕꯣꯏ ꯀꯟ ꯀꯟ ꯂꯥꯎꯔꯒ ꯑꯗꯨꯝ ꯂꯩꯕꯤꯗꯣ
ꯀꯌꯥꯝ ꯍꯥꯞꯄꯝꯃꯗꯣꯏꯅꯣ ꯌꯦꯡꯉꯨꯅꯦ ꯑꯗꯣ
ꯊꯨꯅ ꯃꯨꯟꯅꯕꯅꯤ ꯀꯥꯞꯄꯝꯃꯅꯤ ꯊꯨꯅ ꯃꯨꯟꯅꯕꯅꯦꯅ
ꯃꯥꯅꯤ ꯎꯝ ꯁꯤ ꯂꯣꯏꯔ ꯃꯥꯜꯂꯦ ꯑꯩ ꯑꯃꯨꯛ ꯇꯧꯔꯛꯀꯦꯀꯣ ꯎꯝ ꯎꯝ